ꯃ
ꯍ
ꯇꯥꯕ꯭ꯔꯣ ꯑꯃꯨꯛꯀ ꯑꯗꯨꯝ ꯂꯩꯌꯦ
ꯑꯩꯅ ꯑꯩꯗꯤ ꯉꯁꯥꯏ ꯐ꯭ꯔꯤꯗ ꯂꯩꯕꯅꯦ ꯑꯗꯣ ꯅꯪ ꯎꯝ ꯍꯣꯁꯄꯤꯇꯥꯜ ꯆꯠꯀꯦꯔꯥ ꯅ ꯑꯩ ꯈꯟꯈ꯭ꯔꯕ ꯑꯗꯣ ꯉꯁꯤ ꯅꯨꯃꯤꯠ ꯅꯠꯇꯕ ꯃꯥꯜꯂꯦ
ꯑꯁ ꯑꯁꯤ ꯅꯠꯇꯦ
ꯎꯝ ꯑꯩ ꯀꯧꯈ꯭ꯔꯕ
ꯑꯣ ꯅꯪꯁꯦ ꯐ꯭ꯔꯤ ꯂꯩꯦꯠ ꯗꯤ ꯍꯦꯛ ꯍꯦꯛ ꯇꯦꯛꯁ ꯊꯥꯒꯗꯕꯅꯤꯅꯦ ꯃꯇꯝ ꯋꯦꯁ ꯇꯧꯕ ꯌꯥꯗꯦꯅꯦ ꯅꯪꯁꯦ
ꯑꯁꯦ ꯃ ꯃꯤ ꯏ ꯎꯔꯀꯥꯁ ꯂꯣꯏꯣꯏꯅꯦ ꯍꯥꯏꯦ
ꯁꯠꯀꯗꯕꯅꯤꯅꯦ ꯅꯪꯁꯦ
ꯎꯝꯁꯦꯡ ꯃꯅꯦ
ꯑꯩꯅ ꯅꯝꯕꯔ ꯑꯃ ꯊꯥꯕꯤꯕꯗꯣ ꯑꯩꯈꯣꯏꯒꯤ ꯎꯝ ꯃꯤꯒꯤ ꯂ ꯌꯦꯡꯕꯒ ꯄꯣꯛꯅꯤꯡꯗꯣ ꯌꯥꯝ ꯆꯥꯡꯈ꯭ꯔꯦꯀꯣ
ꯎꯝ
ꯑꯗꯨ ꯑꯗꯨꯅꯤꯁꯨ ꯑꯗꯨ ꯅꯪꯒꯤ ꯇꯥꯛꯁ ꯊꯥꯔꯇꯤ ꯇꯥꯛꯁ ꯂꯩꯕꯗꯣ ꯉꯁꯤ ꯀꯝꯄ꯭ꯂꯤꯠ ꯇꯧꯅꯤꯡꯉꯥꯏ ꯇꯧꯑꯣ
ꯇꯦꯟ ꯐ ꯐꯥꯎꯁꯨ ꯁꯤ ꯑꯁ ꯂꯨꯔꯦ
ꯌꯥꯕꯅꯤꯗꯥ
ꯑꯗꯨꯁꯨ ꯉꯝꯗꯧ ꯃꯥꯟꯗ꯭ꯔꯦ ꯅꯪ ꯅꯪ ꯈꯥꯛꯛꯇ ꯑꯗꯨꯝ ꯀꯣꯜ ꯇꯧꯔꯛꯗꯤ ꯌꯥꯅꯤꯌꯦ
ꯍꯥꯎ
ꯅꯪꯗꯤ ꯀꯝꯄꯂꯤꯠ ꯇꯧꯔꯕꯔꯕꯣ
ꯑꯩꯗꯤ ꯀꯝꯄ꯭ꯂꯤꯠ ꯇꯧꯈ꯭ꯔꯦ ꯑꯗꯨ ꯀꯣꯛ ꯃꯔꯤꯗꯤ ꯇꯧꯕ ꯌꯥꯏꯅ ꯉꯁꯤ
ꯎꯝ ꯑꯗꯨꯗꯤ ꯑꯗꯨꯗꯤ ꯅꯪꯗꯤ ꯉꯪꯗꯤꯦ ꯑ ꯌꯎꯔꯅꯤ
ꯑꯁ ꯈꯪꯗ꯭ꯔꯦꯅꯦ ꯑꯩ ꯉꯥꯏꯕꯗꯣ ꯋꯥꯔꯦ ꯑꯩꯈꯣꯏ ꯑꯗꯨꯒꯨꯝꯕꯗ ꯂꯥꯛꯄꯗꯤ ꯌꯥꯝ ꯍꯔꯥꯎꯕꯗꯣ ꯑꯇꯣꯞꯄ ꯁꯣꯔꯁꯤꯗ ꯂꯥꯛꯄꯗꯒꯤ ꯈꯣꯏꯅ ꯍꯔꯥꯎꯕꯗꯣ
ꯑꯩ ꯉꯔꯥꯡ ꯉꯔꯥꯡ ꯑꯩꯒꯤ ꯑꯦꯛꯇꯤꯚꯦꯠ ꯇꯧꯕꯒꯤ ꯂꯥꯏ ꯗꯅ ꯑꯗꯨ ꯂꯥꯛꯄꯒꯤ ꯌꯥꯝ ꯍꯔꯥꯎꯕ ꯑꯗꯨꯁꯨ
ꯑꯥ ꯍꯣꯏ ꯍꯣꯏ ꯍꯥꯏꯒꯅꯨ
ꯎꯝ
ꯌꯥꯝ ꯍꯔꯥꯎꯔꯝꯒꯤꯅꯦ ꯅꯪꯁꯦ
ꯎꯝ
ꯎꯝ
ꯑꯔꯣꯕꯅ
ꯑꯣ
ꯅꯪꯒꯤꯗꯤ ꯑꯥꯞ ꯃꯊꯛ ꯑꯣꯏꯔꯝꯒꯅꯤ ꯍꯧꯖꯤꯛꯇꯤ
ꯎꯝ ꯑꯁ ꯈꯪꯗꯦꯅꯦ ꯑꯁꯤꯒꯨꯝꯕ ꯍꯥꯏꯒꯅꯨꯗ
ꯎꯝ ꯑꯗꯨꯗꯁꯨꯣ ꯆꯗ ꯎꯝ
ꯇꯨꯃꯤꯟꯅ ꯂꯩꯒꯗꯕꯅꯤ ꯁꯤꯒꯨꯝꯕꯗ ꯑꯇꯣꯞꯄꯗ ꯋꯥꯔꯤ ꯁꯥ ꯁꯥꯔꯒ ꯀꯣ ꯁꯤꯒꯨꯝꯕꯗ ꯇꯨꯃꯤꯟꯅ ꯂꯩꯒꯗꯕ ꯀꯔꯤ ꯇꯧꯔꯒꯦ ꯅꯪ ꯉ ꯆꯦ
ꯍꯣꯏ ꯕꯖꯥꯔ ꯉꯁꯥꯏ ꯕꯖꯥꯔ ꯆꯠꯂꯒ ꯒ꯭ꯌꯥꯁ ꯕꯨꯛꯀꯤꯡ ꯇꯧꯕ
ꯑꯣ
ꯑꯃꯨꯛ ꯀꯥ ꯍꯜꯂꯥꯛ ꯑꯦ ꯄꯤꯁꯨꯨꯑ
ꯑꯦꯁ ꯆꯞ ꯆꯥꯅ ꯐꯦꯃꯤꯂꯤ ꯂꯩꯕꯒꯤꯀꯣ ꯇꯨꯝꯈ꯭ꯔꯕꯣ
ꯑꯉꯥꯡꯗꯤ ꯇꯨꯝꯊꯣꯛꯈ꯭ꯔꯦ ꯑꯩ ꯕꯖꯥꯔ ꯆꯠꯈ꯭ꯔꯕ ꯑꯗꯨ ꯇꯨꯝꯗꯅ ꯂꯩꯔꯝꯕ ꯃꯣꯏꯁꯦ ꯇꯨꯝꯕ ꯌꯥꯗꯦꯅ ꯂꯩꯔꯝꯕ ꯑꯗꯨꯒꯤ ꯍꯦꯛ ꯌꯧꯔꯒ ꯇꯨꯝꯍꯜꯂꯦ ꯑꯗꯨꯒ ꯐꯤꯁꯨꯋꯦ ꯎꯝ ꯐꯤ ꯑꯩ ꯕꯦꯠꯁꯤꯠ ꯉꯁꯤ ꯕꯦꯠꯁꯤꯠ ꯕꯦꯠꯁꯤꯠ ꯑꯍꯨꯝ ꯅꯕ ꯀꯣꯋꯥ
ꯑꯣ ꯁꯀꯦꯟ ꯍꯦꯟ ꯔ ꯐꯥꯔꯁ ꯍꯦꯟ ꯔ ꯑꯣ ꯀꯌꯥ ꯀꯌꯥ ꯄꯤꯕ꯭ꯔꯥ ꯑꯣ
ꯑꯗꯨ ꯎ ꯑꯃꯗꯤ ꯐꯣꯔ ꯍꯟꯗ꯭ꯔꯦꯠ ꯎꯝ ꯈꯔ ꯔꯤꯖꯦꯜꯂꯦꯕꯀꯣ ꯍꯣꯕ ꯈꯔ ꯈꯖꯤꯛ ꯈꯛꯇꯪꯅꯦꯕ ꯑꯗꯨꯒꯤ ꯐꯣꯟꯗ꯭ꯔꯦ ꯐꯣꯟ ꯗ꯭ꯔꯦ ꯑꯅꯤ ꯁꯥꯕꯤ ꯑꯗꯨꯣ ꯑꯃꯗꯤ ꯐꯥꯏꯚ ꯍꯟꯗ꯭ꯔꯦꯠ ꯁꯥꯕꯤꯕ ꯖꯁ ꯄ꯭ꯂꯦꯟ ꯀꯨꯏꯤꯡꯒꯤ ꯕꯥꯔ ꯍꯥꯞꯅꯕ
ꯃ ꯍꯣꯏ ꯍꯣꯏ ꯑꯁ ꯑꯗꯨꯒꯨꯝꯕ ꯀꯣꯇꯣꯟꯒꯤꯀꯣ ꯀꯇꯣꯟꯁꯨ ꯇꯨ ꯍꯟꯗ꯭ꯔꯦꯠ ꯋꯥꯟ ꯇꯤ ꯁꯤ ꯊ꯭ꯔꯤ ꯍꯟꯗ꯭ꯔꯦꯠ ꯇꯤ ꯁꯤ ꯑꯗꯨꯒꯨꯝꯕ ꯑꯃ ꯂꯩꯅ
ꯎꯝ
ꯊ꯭ꯔꯤ ꯍꯟꯗ꯭ꯔꯦꯗꯀꯨꯝꯕ ꯀꯛꯈ꯭ꯔꯕ ꯀꯣꯇꯣꯟꯁꯦ ꯑꯗꯨꯝ ꯅꯪꯅ ꯑꯃꯥꯖꯣꯟꯒꯨꯝꯕꯗ ꯂꯧꯔꯤ ꯐꯖꯕ ꯑꯗꯨꯝ ꯂꯧꯕ ꯌꯥꯕꯅꯤꯗ ꯊ꯭ꯔꯤ ꯍꯟꯗ꯭ꯔꯦꯗ ꯐꯣꯔ ꯍꯟꯗ꯭ꯔꯦꯗ
ꯑꯣ ꯑꯗꯨꯕꯨꯗꯤ ꯑꯩ ꯈꯪꯗꯦ ꯀꯔꯝꯕ ꯐꯕ꯭ꯔꯥ ꯀꯔꯝꯕ ꯐꯠꯇꯕ꯭ꯔꯥ ꯈꯪꯅꯕ
ꯎꯝ ꯏꯂꯥꯁꯇꯤꯛ ꯑꯣꯏꯕꯗꯣ ꯎꯝ ꯏꯂꯥꯁꯇꯤꯛ ꯑꯣꯏꯕ ꯉꯥꯛꯇꯅꯤ ꯑꯩꯗꯤ ꯊ꯭ꯔꯤ ꯍꯟꯗ꯭ꯔꯦꯗ ꯊ꯭ꯔꯤ ꯍꯟꯗ꯭ꯔꯦꯠ ꯁꯝꯊꯤꯡꯗ ꯑꯗꯨꯝ ꯑꯅꯧꯕ ꯂꯧꯕꯅꯦ ꯁꯦꯀꯦꯟ ꯍꯦꯟꯗꯤ ꯑꯃꯨꯛꯀ ꯂꯧꯔꯒ ꯀꯣ ꯌꯥꯝꯅ ꯀꯨꯏꯅ ꯆꯠꯄꯁꯨ ꯂꯩ ꯑꯗꯨ ꯑꯌꯥꯝꯕꯗꯤ ꯀꯨꯏꯅ ꯆꯠꯇꯦꯅꯦ
ꯍꯣꯏ ꯀꯨꯏꯅ ꯆꯠꯂꯣꯏ ꯑꯩꯒꯤ ꯔꯕꯔꯁꯨ ꯃꯥꯒꯤ ꯏꯂꯥꯁꯇꯤꯛ ꯂꯩꯕꯁꯨ ꯂꯣꯏ ꯃꯥꯡꯈ꯭ꯔꯦ ꯑꯗꯨ ꯑꯣꯏꯔꯁꯨ ꯑꯩ ꯂꯧꯅꯤꯡꯉꯥꯏ ꯃꯐꯝ ꯂꯩꯇ꯭ꯔꯕꯀꯣ ꯀꯣ ꯑꯣꯟꯂꯥꯏꯟꯗꯗꯤ ꯑꯩ ꯂꯧꯅꯤꯡꯉꯥꯏ ꯃꯐꯝꯁꯨ ꯂꯩꯇꯦ ꯏꯝꯐꯥꯜꯗ ꯑꯣꯔꯗꯔ ꯇꯧꯔꯒ ꯃꯤꯅ ꯑꯃꯨꯛꯀ ꯄꯨꯔꯛꯀꯦ ꯍꯥꯏꯔꯗꯤ ꯎꯝ
ꯎꯝ ꯌꯥꯝ ꯂꯩꯕꯅꯦ ꯑꯩꯁꯨ ꯇꯧꯈ꯭ꯔꯦ ꯕꯦꯠꯁꯤꯠ ꯑꯃ ꯑꯅꯤ ꯇꯧꯈ꯭ꯔꯦ ꯑꯩꯅ ꯕꯦꯗꯁꯤꯠ ꯑꯃ ꯀꯣꯇꯗ ꯇꯨ ꯍꯟꯗ꯭ꯔꯦꯠ ꯇꯦꯟ ꯉ ꯑꯣꯏꯒꯤ ꯇꯨ ꯍꯟꯗ꯭ꯔꯦꯠꯇꯤ ꯇꯧꯋꯦ ꯑꯃꯗꯤ ꯊ꯭ꯔꯤ ꯍꯟꯗ꯭ꯔꯦꯠ ꯁꯚꯦꯟꯇꯤꯗ ꯇꯧꯋꯦ
ꯑ ꯅꯨꯡꯉꯥꯏꯕ ꯑꯗꯨ
ꯌꯥꯝ ꯅꯨꯡꯉꯥꯏꯗ ꯀꯨꯏꯅ ꯆꯠꯂꯦ ꯑꯩꯗꯤ ꯋꯥꯟ ꯋꯥꯟ ꯏꯌꯥꯔ ꯑꯕꯥꯞ ꯁꯨꯈ꯭ꯔꯦ
ꯑꯩ ꯅꯍꯥꯟ ꯂꯧꯕꯁꯨ ꯏꯂꯥꯁꯇꯤꯛꯁꯨ ꯑꯗꯨꯝ ꯂꯩꯕꯅꯦ
ꯑꯗꯨꯗ ꯂꯣꯅꯤꯡ ꯃꯅꯦꯕꯏ ꯀꯊꯣꯟ ꯀꯇꯣꯟ ꯁꯤꯁꯤꯡꯗ
ꯍꯣꯏ ꯑꯗꯨ ꯑꯩꯅ ꯑꯩ ꯑꯣꯒꯁ ꯄꯣꯛꯄ ꯂꯣꯏꯔꯒ ꯁꯦꯞꯇꯦꯝꯕꯔ ꯑꯣꯛꯇꯣꯕꯔꯒꯨꯝꯕꯗ ꯌꯨꯝ ꯂꯥꯛꯄ ꯀꯥꯟꯗꯒ ꯅꯪ ꯑꯣꯗꯔ ꯇꯧꯕ ꯌꯥꯏ ꯑꯩ ꯄꯨꯔꯛꯄꯤꯒꯦ ꯑꯩꯈꯣꯏ ꯒꯥꯔꯤ ꯂꯥꯛꯀꯅꯤ ꯍꯥꯏꯕ ꯃꯥꯜꯂ ꯑꯗꯨ ꯀ ꯑꯗꯨ ꯎꯝ
ꯑꯣꯗꯔ ꯇꯧꯕ ꯍꯥꯏꯗꯤ ꯏꯝꯐꯥꯜꯗ ꯑꯣꯗꯔ ꯇꯧꯗ꯭ꯔꯗꯤ
ꯅꯪꯅ ꯑꯩꯒꯤ ꯏꯝꯐꯥꯜ ꯑꯦꯗ꯭ꯔꯦꯁ ꯂꯧꯔꯣ ꯂꯧꯔꯒ ꯑꯣꯗꯔ ꯇꯧꯈ꯭ꯔꯣ ꯅꯪꯒꯤ ꯑꯦꯀꯥꯎꯟꯗ ꯑꯗꯨꯒ ꯑꯩꯉꯣꯟꯗ ꯂꯥꯛꯈꯤꯅꯤ ꯏꯩꯅ ꯄꯨꯔꯛꯀꯦ ꯍꯥꯏꯕꯅꯤꯅ ꯅꯪꯅ ꯂꯧꯅꯤꯡꯕꯅꯤ ꯇꯃꯦꯡꯂꯣꯡꯗ ꯁꯦꯀꯦꯟ ꯍꯦꯟ ꯌꯥꯝ ꯌꯥꯝ ꯇꯥꯡꯕꯒꯤ ꯑꯩꯗꯤ ꯍꯥꯎꯧꯕꯅꯤ
ꯑꯁ
ꯂꯧꯅꯤꯡꯗꯤ
ꯑꯩꯣꯏ ꯁꯚꯦꯟ ꯍꯟꯗ꯭ꯔꯦꯗ ꯋꯥꯟ ꯊꯥꯎꯖꯟ ꯑꯗꯨ ꯉꯥꯛꯇꯅꯦ ꯑꯗꯨꯛ ꯍꯧꯖꯤꯛ ꯑꯩ ꯂꯧꯕꯗꯣ ꯈꯔ ꯃꯃꯜ ꯈꯍꯣꯡꯕ ꯑꯗꯨꯒꯤ ꯂꯧꯕꯅꯦ
ꯎꯝ ꯑꯗꯨꯅꯦ
ꯑꯗꯣ ꯏꯪꯕ ꯃꯐꯝ ꯍꯥꯏꯕꯒꯤ ꯕꯦꯁꯤꯁꯁꯨ ꯏꯪꯕ ꯑꯃꯠꯇꯁꯨ ꯂꯩꯔꯝꯗꯕꯀꯣ ꯎꯝ
ꯍꯣꯏ
ꯖꯨꯟ ꯖꯨꯂꯥꯏ ꯍꯧꯖꯤꯛꯇꯤ ꯅꯨꯡꯁꯥ ꯁꯥꯈ꯭ꯔꯦ ꯑꯗꯨꯒꯤ ꯑꯁ
ꯀꯣꯟꯗꯤ ꯅꯪꯗꯤ ꯆꯂꯔꯣꯏ ꯀꯣ
ꯎꯝ ꯆꯠꯂꯔꯣꯏ ꯂꯝꯕꯤ ꯐꯠꯇꯕꯒ ꯑꯩ ꯆꯠꯅꯤꯡꯗꯔꯦ ꯎꯝ
ꯎꯝ ꯐꯥꯏꯗꯨꯅ
ꯗꯤꯁꯦꯝꯕꯔ ꯑꯗꯨꯋꯥꯏꯗꯗꯤ ꯈ꯭ꯔꯤꯁꯃꯥꯁꯀꯤꯗꯃꯣꯇ ꯆꯠꯄ ꯆꯠꯀꯦꯔꯥ ꯆꯠꯂꯣꯏꯔꯥ ꯈꯪꯗꯦ ꯑꯗꯨꯁꯨ ꯃꯇꯝ ꯌꯦꯡꯕ ꯇꯥꯔꯦ
ꯎꯝ ꯎꯝ ꯃꯇꯝ ꯐꯖꯕ ꯌꯦꯡꯂꯒ ꯑꯗꯨꯝ ꯕꯤꯖꯤꯠꯒꯨꯝꯕꯥ ꯀꯔꯤꯁ ꯈ꯭ꯔꯤꯁꯃꯥꯁꯒꯨꯝꯕ ꯇꯧꯕ ꯆꯠꯄ ꯑꯗꯨꯗꯤ ꯋꯥ ꯑꯃꯅꯤꯅꯤꯗꯅ ꯑꯗꯨ ꯍꯤꯡ ꯑꯗꯨꯝ ꯍꯤꯡꯅꯤꯡꯉꯥꯏꯗꯤ ꯇꯃꯦꯡꯂꯣꯡꯗ ꯑꯗꯨꯝ ꯍꯤꯡꯉꯤꯅꯤꯀꯣ
ꯑꯗꯨꯕꯨꯗꯤ ꯑꯩ ꯆꯠꯇꯧ ꯃꯥꯟꯗꯦ ꯍꯥꯏꯗꯤ ꯃꯥꯁꯨ ꯊꯕꯥꯛ ꯄꯤꯈ꯭ꯔꯁꯨ ꯊꯕꯥꯛ ꯇꯧꯕꯅꯤꯅ ꯀꯣ ꯃꯥ ꯃꯥꯒꯤꯗꯤ ꯌꯥꯗꯧ ꯃꯥꯟꯗ꯭ꯔꯦ ꯑꯗꯨꯒ ꯀꯨꯏꯅ ꯊꯕꯛ ꯇꯧꯗꯦ ꯐ꯭ꯔꯤꯗ ꯂꯩꯌꯦ ꯍꯥꯏꯔꯁꯨ ꯈꯨꯟꯗ ꯑꯗꯨꯝ ꯂꯩꯅꯤꯉꯥꯏꯗꯣ ꯅꯨꯡꯉꯥꯏꯇꯕ ꯃꯥꯁꯨ ꯃꯔꯥ ꯃꯔꯛꯇ ꯐꯤꯁꯇꯣ ꯑꯗꯨꯝ ꯚꯤꯖꯤꯠ ꯇꯧꯕꯅꯦ ꯃꯥꯁꯨ ꯗꯏ ꯌꯥꯗꯦꯗ
ꯑꯣ ꯍꯣꯏ
ꯅꯨꯡꯉꯥꯏꯕꯗꯤ ꯅꯨꯡꯉꯥꯏꯌꯦ ꯃꯥꯗꯤ ꯄꯨꯔꯥ ꯐꯨꯜ ꯇꯥꯏꯝ ꯂꯩꯕꯒꯤ
ꯎꯝ ꯅꯨꯡꯉꯦ ꯑꯩꯈꯣꯏꯁꯨ ꯅꯣꯏꯒꯨꯝꯅ ꯑꯗꯨꯝ ꯐꯨꯜ ꯇꯥꯏꯝ ꯂꯩꯅꯤꯡꯗꯦ ꯂꯩꯅꯤꯡꯗꯦ ꯄꯦꯁꯤꯅ
ꯑꯃꯨꯛ
ꯍꯣꯏ ꯃꯨ ꯉꯆꯥꯅꯤꯗꯤ ꯁꯨꯃꯥꯏꯅ ꯇꯧꯒꯅꯤ ꯁꯤꯗ ꯂꯩꯕꯁꯨ ꯌꯥꯗꯦ ꯎꯝ
ꯆꯠꯂꯒ ꯂꯩꯃꯤꯟꯅꯕꯅ ꯅꯨꯡꯉꯥꯏꯕꯅꯦ ꯑꯗꯨꯁꯨ ꯑꯩꯈꯣꯏꯒꯤ ꯑꯩꯈꯣꯏ ꯔꯣꯝꯗꯣ ꯑꯩꯈꯣꯏꯁꯨ ꯃꯤꯁ ꯇꯧꯕꯀꯣ ꯑꯥ ꯃꯄꯥꯟꯗ ꯂꯩꯕꯨꯗꯤ ꯀꯔꯤ ꯍꯥꯏꯁꯤꯔꯥ ꯏꯟꯚꯥꯏꯔꯣꯟꯃꯦꯟꯗꯣ ꯅꯨꯡꯉꯥꯏꯇꯕ
ꯍꯣꯏꯅꯦ ꯃꯄꯥꯟꯗ ꯂꯩꯅꯤꯡꯗ꯭ꯔꯦ ꯑꯩ
ꯎꯝ ꯇꯃꯦꯡꯂꯣꯡꯗ ꯂꯩꯕꯗꯣ ꯈ꯭ꯋꯥꯏ ꯅꯨꯡꯉꯥꯏ ꯑꯩꯒꯤꯗ ꯃꯥꯗꯤ ꯋꯦꯗꯔꯗꯣ
ꯎꯝ ꯗꯔꯁꯨ ꯅꯨꯡꯉꯥꯏꯌꯦ ꯑꯦ ꯂꯣꯏꯅꯃꯛ ꯅꯨꯡꯉꯥꯏ ꯑꯁ ꯑꯗꯨ ꯑꯣꯏꯁꯨ ꯁ ꯑꯩꯈꯣꯏꯒꯤ ꯋꯦꯗꯔ ꯅꯨꯡꯉꯥꯏ ꯅꯨꯡꯉꯥꯏ ꯍꯥꯏꯔꯁꯨ ꯉꯔꯥꯡꯗꯣ ꯅꯨꯃꯤꯗꯥꯡꯗ ꯅꯣꯡ ꯌꯥꯝ ꯆꯨꯋꯦ ꯍꯥꯏꯌꯦꯀꯣ ꯀꯟꯅ ꯆꯨꯑꯦ ꯍꯥꯏꯌꯦꯀꯣ ꯑꯁ ꯑꯗꯨꯒꯤ ꯑꯩꯈꯣꯏꯒꯤ ꯈꯪꯕ꯭ꯔꯥ
ꯉꯔꯥꯡ ꯅꯠꯇꯕ ꯉꯔꯥꯡ ꯍꯣꯏ ꯉꯔꯥꯡ ꯍꯥꯏꯕ ꯇꯥꯔꯦ ꯗꯤꯁ ꯗꯤꯁ ꯅꯥꯏꯠ ꯇꯨꯅꯥꯏꯠ ꯅꯠꯇꯕ ꯂꯥꯁ ꯅꯥꯏꯠ ꯅꯠꯇꯕ ꯎ ꯉꯁꯤ ꯇ꯭ꯌꯨꯁꯗꯦꯟ ꯃꯟꯗꯦ ꯒꯤ ꯅꯥꯏꯠꯇꯣ ꯅꯣꯡ ꯀꯟꯅꯁꯨ ꯑꯣꯏ
ꯅꯣꯡ ꯆꯨꯃꯟꯗ
ꯎꯝ
ꯃꯥꯟꯕꯒꯂꯦ ꯁꯤ ꯂꯥꯏꯁꯨꯨ ꯌꯥꯝ ꯌꯥꯝ ꯂꯩꯕꯅꯦ
ꯍꯂꯣ ꯎꯝ ꯑꯗꯨ ꯑꯩꯈꯣꯏꯒꯤ ꯈꯨꯟ ꯑꯩꯈꯣꯏꯒꯤ ꯌꯨꯝ ꯑꯃ ꯂꯩꯕꯗꯨ ꯇꯃꯦꯡꯂꯣꯡꯗ ꯑꯩꯈꯣꯏꯒꯤ ꯌꯨꯝ ꯑꯩꯈꯣꯏꯒꯤ ꯌꯨꯝꯒ ꯃꯥꯒꯤ ꯑꯥ ꯃꯥꯒꯤ ꯕ꯭ꯔꯥꯗꯔꯒꯤ ꯌꯨꯝꯗꯣ ꯂꯥꯞꯇꯦꯕ ꯑꯗꯨꯝ꯫ ꯑꯠ ꯃꯥꯒꯤ ꯕ꯭ꯔꯗꯔꯒꯤ ꯂꯦꯟ ꯈꯔ ꯀꯣ ꯑ ꯁ꯭ꯂꯥꯏꯛ ꯇꯧꯕ ꯌꯥꯝ ꯁ꯭ꯂꯥꯏꯛ ꯇꯧꯋꯦ ꯍꯥꯌꯦ ꯑꯗꯨ ꯗꯣꯖꯔꯅ ꯑꯃꯨꯛꯀ ꯉꯁꯤ ꯀ꯭ꯂꯤꯌꯔ ꯇꯧꯋꯦ ꯍꯥꯏꯌꯦꯅꯦ꯫
ꯑꯣ꯫ ꯑꯁ ꯇꯃꯦꯡꯂꯣꯡꯗꯗꯤ ꯅꯣꯡ ꯍꯦꯛ ꯆꯨꯨꯗ꯭ꯔꯗꯤ ꯑꯗꯨꯒꯤ ꯄꯥꯎ ꯉꯥꯛꯇꯅꯤ꯫
ꯑꯥ ꯑꯗꯨ ꯇꯥꯔꯒ ꯑꯩꯁꯦ ꯑꯁ ꯅꯨꯡꯉꯥꯏꯇꯦꯀꯣ ꯍꯥꯏꯅ ꯈꯟꯕ ꯃꯥꯒꯤ ꯑꯥ ꯅꯨꯞ ꯄꯤꯅ ꯀꯣꯕꯤꯒꯨꯝꯕ ꯊꯥꯕꯀꯣ ꯀꯣꯕꯤꯒꯨꯝꯕ ꯂꯣꯏꯅꯃꯛ ꯊꯥꯕꯤꯌꯦ ꯑꯗꯨ ꯂꯣꯏꯅ ꯃꯁ ꯁꯂꯥꯏꯠ ꯇꯧꯈ꯭ꯔꯦ ꯍꯥꯏꯌꯦ꯫ ꯑꯩꯅ ꯅꯨꯡꯁꯤꯃꯟꯗꯅ ꯑꯁ ꯌꯥꯗ꯭ꯔꯦ ꯍꯥꯏꯅ
ꯋꯥꯗꯣ ꯃꯥꯟꯗ꯭ꯔꯦ ꯗ ꯗꯣ ꯃꯛꯄꯨꯗꯤ ꯋꯣꯗꯔꯁꯦ꯫ ꯏꯁꯥꯅ ꯊꯥꯔꯒ ꯊꯣꯛꯄꯗꯤ ꯆꯥꯅꯤꯡꯉꯦ ꯑꯗꯨ ꯑꯣꯏ ꯅꯄꯥꯛꯄꯤ ꯑꯩꯅ ꯐ꯭ꯂꯥ ꯑ ꯐ꯭ꯂꯥꯋꯔ ꯄꯣꯠꯒꯨꯝꯕꯗ ꯄ꯭ꯂꯥꯁꯇꯤꯛ ꯒꯤ ꯈꯥꯎꯗ ꯍꯥꯞꯄꯀꯣ ꯑꯗꯨꯁꯤꯡꯗꯤ ꯌꯥꯝ ꯐꯌꯦ
ꯑꯣ꯫
ꯃꯅꯤ ꯃꯅꯤ ꯊꯥꯔꯒ ꯃꯥꯒꯤ ꯃꯅꯥꯗꯣ ꯌꯥꯝ ꯄꯥꯛꯄ ꯗꯨꯁꯨ
ꯀꯔꯤ ꯃꯅꯥꯥ ꯍꯥꯏꯕ꯭ꯔꯥ꯫
ꯅꯄꯥꯛꯄꯤ꯫
ꯑ ꯑ ꯑꯥ ꯑ ꯑ ꯕꯣꯔꯥ ꯉꯥꯎꯕꯗꯣ ꯀꯣ꯫ ꯎꯝ ꯍꯥꯎꯕꯅꯦ ꯑꯗꯨꯁꯨ ꯅꯪꯒꯤ ꯂꯥꯏꯐꯅ ꯕꯦꯁ ꯑꯣꯏꯗ꯫
ꯏꯁ ꯈꯪꯗꯔꯦ ꯄꯦꯁ ꯑꯣꯢꯌꯦ
ꯊꯥꯅꯤꯡꯂꯁꯨ ꯇꯧꯅꯤꯡꯂꯁꯨ ꯃꯐꯝ ꯂꯩꯇꯦ
ꯎꯝ꯫
ꯖꯁ ꯀꯣꯅꯔꯒꯨꯝꯕꯗ ꯂꯩꯕꯅꯤ꯫ ꯍꯣꯏ ꯑꯗꯨꯝ ꯆꯠꯂꯤꯌꯦ ꯑꯈꯣꯏꯗꯤ꯫ ꯑꯀꯣꯏ ꯊꯔ꯭ꯁꯗꯦ ꯊꯥꯔꯁꯗꯦꯗ ꯃꯤꯇꯤꯡ ꯑꯃꯨꯛꯀ ꯂꯩꯌꯦ꯫ ꯋꯤꯡ ꯑ ꯀꯩꯅꯣꯒꯤ ꯕꯤ ꯑꯦꯜ ꯑꯦꯐ ꯀꯤ ꯑꯝ ꯒꯨ ꯒ꯭ꯔꯨꯞ ꯒ꯭ꯔꯨꯞꯀꯤ ꯅꯠꯇꯕ ꯒ꯭ꯔꯨꯞ ꯂꯣꯏꯅ ꯃꯛ ꯄꯨꯟꯕꯗꯣ
ꯑꯗꯨꯗ ꯂꯩꯔꯤ꯫ ꯑꯕꯛꯇꯤ ꯌꯥꯝꯗꯤ ꯌꯥꯝꯕꯅꯦ ꯇꯧꯅꯤꯡꯕ ꯃꯤꯒꯤꯗꯃꯛꯇꯤ꯫ ꯑꯈꯣꯏꯅ ꯇꯟꯕꯒꯤ ꯌꯨꯝꯗ ꯑꯗꯨꯝ ꯂꯩꯕꯩꯋꯥ ꯫
ꯎꯝ ꯫ ꯑꯩꯗꯤ ꯐꯥꯔꯝ ꯇꯧꯅꯤꯡꯈ꯭ꯔꯦꯗ ꯫
ꯎꯝ ꯐꯥꯔꯝ ꯎꯝꯝ ꯍꯥꯏꯔꯁꯨ ꯅꯣꯡ ꯆꯨꯝꯃꯟꯕꯒꯤ ꯄꯣꯠꯆꯩꯁꯤꯡꯗꯣ ꯌꯥꯝ ꯐꯠꯇꯕꯅꯦ꯫
ꯑꯥ ꯎꯝ꯫
ꯎꯝ ꯑꯩꯈꯣꯏꯅ ꯈꯟꯕꯒ ꯄꯣꯛꯄꯒ ꯃꯥꯟꯅꯗꯕꯀꯣ꯫
ꯎꯝ꯫
ꯑꯩ ꯀꯣꯜ ꯇꯧꯔꯥꯛꯀꯦꯀꯣ꯫
ꯎꯝꯝ꯫
ꯑꯩꯩ ꯀꯣꯜ ꯇꯣꯔꯥꯛꯀꯦꯕ꯫
ꯎ ꯍꯣꯏ ꯍꯣꯏ ꯑꯗꯨ ꯂꯩꯗꯁꯅꯣꯗꯥꯕ